ꯑꯂ
ꯇꯥꯕꯣ ꯅꯣꯡꯁꯦ ꯅꯣꯡꯁꯦ ꯌꯥꯝ ꯉꯟꯅ ꯉꯥꯜꯂꯦ ꯃꯔꯤꯁꯨ ꯉꯥꯜꯂꯦ
ꯃꯔꯤꯗ ꯉꯥꯜꯂꯝꯅꯤ
ꯑꯣ ꯅꯨꯡꯗꯥꯡ ꯅꯨꯡꯊꯤꯟ ꯁꯥꯡꯕ ꯅꯨꯡꯗꯥꯡ ꯇꯦꯟꯕꯀꯣ
ꯎꯝ ꯏꯝꯗꯥꯗꯥꯡ ꯅꯨꯡꯗꯥꯡ ꯅꯨꯡꯗꯥꯡ ꯁꯥꯡꯕ ꯅꯨꯡꯊꯤꯟ ꯇꯤꯟꯕ
ꯅꯨꯡꯗꯥꯡ ꯁꯥꯡꯕ ꯍꯥꯏꯁꯦ ꯃꯥꯥꯏ ꯅꯨꯃꯤꯠ ꯇꯥꯕꯗꯣ ꯉꯟꯕꯩꯅꯦꯕ
ꯎꯝ
ꯄꯨꯡ ꯃꯉꯥ ꯑꯗꯨꯝ ꯃꯝꯃꯦ ꯀꯩꯅꯣ ꯑꯗꯗꯒꯤ ꯄꯨꯡ ꯏꯝꯗꯥꯗ ꯄꯨꯡ ꯇꯔꯥꯁꯤ ꯌꯥꯝ ꯁꯥꯡꯉꯦꯕ ꯑꯦ ꯌꯥꯝ ꯊꯦꯡꯉꯦꯕ
ꯎ ꯉꯦ
ꯍꯧꯖꯤꯛꯇꯤ ꯄꯨꯡ ꯇꯔꯥꯁꯤ ꯆꯩꯈꯥ ꯇꯣꯛꯅꯔꯒ ꯋꯥꯀꯤꯡ ꯈꯔ ꯈ ꯑꯗꯨꯝ ꯁꯥꯕꯅꯤꯅ ꯊꯣꯛꯅꯔꯒ ꯋꯥꯀꯤꯡ ꯆꯥꯟꯅꯕꯒꯤ ꯇꯥꯏꯃꯤꯡꯗꯣ ꯇꯥꯏꯦ ꯐ
ꯎꯝ
ꯑ
ꯑꯗꯨꯅ ꯅꯪ ꯌꯦꯟꯗꯨꯅ ꯀꯔꯝꯀꯟ ꯂꯣꯏꯗꯣꯏꯕ
ꯑꯩ ꯌꯦꯡꯗꯣ ꯉꯥꯏꯈꯣꯠꯇ ꯑꯩ ꯄꯥꯛ ꯂꯣꯏꯈꯤꯔꯣꯏꯗ꯫ ꯉꯥꯅꯨꯗꯨꯗꯣ ꯑꯗꯨ ꯉꯥꯅꯨ ꯉꯌꯥꯝꯗꯣ ꯑꯩ ꯃꯊꯥ ꯁꯥꯔꯤꯕ
ꯑꯩ ꯅꯪꯅ ꯑꯩꯒꯤ ꯋꯥꯈꯜꯗ ꯑꯣꯏꯍꯧꯗꯃꯤꯅꯤ ꯅꯣꯏꯅ ꯑꯩꯅ ꯉꯜꯂꯤꯉꯩꯗ ꯑꯦ ꯑꯩꯉꯣꯟꯗꯒꯤ ꯃꯈꯣꯡ ꯂꯥꯎ ꯂꯥꯎ ꯍꯥꯏꯅ ꯃꯈꯣꯡ ꯄꯤꯔꯝꯃꯗꯤ ꯌꯦꯡꯉꯣ ꯃꯔ ꯇꯥꯕ꯭ꯔꯣ ꯃꯈꯣꯡ ꯅꯨꯡꯈꯣꯡꯗꯣ ꯈꯔ ꯄꯨ ꯂꯧ ꯂꯥꯎ ꯍꯥꯏꯔꯝꯒꯗꯕꯅꯤ ꯑꯩ ꯋꯥꯈꯜ ꯑꯗꯨ ꯑꯣꯏꯗꯕ ꯅꯪꯒꯤ ꯒꯥꯔꯤꯁꯦ ꯑꯅꯤ ꯅꯤ ꯍꯥꯞꯆꯜꯂꯗꯤꯉꯣ ꯑꯅꯤꯗꯨꯗ ꯑꯃꯃꯝꯇ ꯍꯥꯞꯈ꯭ꯔꯁꯨ
ꯑꯩ ꯈꯜꯂꯤ ꯁꯤꯒꯤ ꯃꯊꯛ ꯁꯨꯔ ꯁꯤꯒꯤ ꯄꯔꯦꯡ ꯁꯨꯔꯝꯕꯩꯗꯣ ꯁꯥꯏꯋꯗ ꯗꯨꯢ ꯗꯨꯢ ꯌꯥꯝ ꯇꯥꯔꯝꯃꯤꯗꯅ
ꯑꯥ
ꯑꯗꯨꯒꯤꯗꯣ ꯑꯁ ꯅꯥꯞꯇꯣ ꯑꯣꯜꯂ ꯑꯣꯜꯂ ꯀꯛꯑꯥ ꯀꯛꯑꯥ ꯒꯥꯔꯤꯃꯥꯡ ꯍꯥꯞꯈ꯭ꯔꯁꯤꯔꯥ
ꯃꯈꯣꯡ ꯑꯩꯒꯤ ꯋꯥꯈꯜ ꯅꯪꯅ ꯁꯥꯕꯒꯤ ꯉꯅꯨ ꯂꯣꯏꯕꯩ ꯋꯥꯍꯩ ꯍꯥꯏꯔꯛꯇꯕꯅꯤꯅ ꯃꯈꯣꯡꯗꯣ ꯑꯩꯉꯣꯟꯗ ꯃꯌꯥꯝ ꯂꯩꯔꯝꯕꯅꯦꯕ
ꯎꯝ
ꯑꯃꯗꯨꯅ ꯄꯨꯨ ꯆꯠꯈ꯭ꯔꯦ ꯂꯣꯏꯅ
ꯁꯤꯗ ꯁꯤꯗ ꯌꯥꯝ ꯇꯥꯔꯝꯕꯗꯨꯗ ꯊꯕꯛ ꯁꯨ ꯐꯝꯗꯗꯤ ꯗꯨꯢ ꯗꯨꯢ ꯃꯥꯢ ꯀꯩꯅꯣ ꯐꯨꯕ ꯂꯣꯏꯔꯀꯥꯟꯗ ꯁꯤꯖꯤꯟꯅꯕ ꯌꯥꯗꯕꯗꯨ ꯌꯥꯝ ꯌꯦꯡꯒꯣꯟ ꯁꯕꯩꯗꯤ ꯌꯥꯅꯦꯕ ꯑꯗꯨ
ꯎꯝ ꯌꯥꯅꯤ ꯑꯩꯅ ꯑꯩꯒꯤ ꯃꯃꯥꯈꯣꯡ ꯑꯗꯨ ꯗꯨꯢ ꯗꯨꯢ ꯅꯠꯇꯦ ꯆꯥꯔ ꯆꯥꯔꯒ ꯀꯥꯡꯉꯨ ꯈꯛꯇꯅꯤ ꯂꯩꯔꯝꯃꯤꯗꯣ
ꯅꯥꯍꯟꯒꯤꯗꯨꯗꯤ ꯑꯩꯪ ꯃꯄꯥꯜꯂꯣꯝꯒꯤ ꯈꯨꯁꯥꯒꯤ ꯃꯊꯣꯟ ꯃꯊꯣꯟ ꯌꯥꯝ ꯆꯥꯎꯗꯕꯤꯗ ꯐꯨꯠ ꯑꯃ ꯃꯈꯥꯏꯃꯨꯛ ꯄꯥꯛꯑꯒ ꯐꯨꯠ ꯑꯃ ꯃꯈꯥꯏ ꯋꯥꯡꯉꯒ ꯕꯣꯛꯁ ꯕꯣꯛꯁꯀꯤ ꯇꯥꯏꯞꯇ ꯆꯟꯕꯤꯗꯣ
ꯊꯣꯟ ꯑꯅꯤꯈꯛ ꯇꯧꯍꯜꯂꯣ ꯌꯥꯝꯅꯁꯨ ꯋꯥꯡꯍꯜꯂꯨꯅꯨ ꯍꯥꯏꯗꯤ ꯌꯥꯝꯅ ꯋꯥꯡꯉꯗꯤ ꯅꯣꯡꯐꯦꯟꯗꯣ ꯃꯣꯏꯒꯤꯗꯨꯗꯤ ꯆꯥꯎ
ꯃꯄꯥꯟꯂꯣꯝꯒꯤ ꯈꯨꯠꯂꯣꯏ ꯑꯩꯈꯣꯏ ꯀꯩꯅꯣꯅꯒ ꯖꯥꯂꯤꯅꯒ ꯁꯦꯝꯃꯒ ꯂꯣꯏꯕ ꯂꯩꯗꯅ
ꯍꯣꯏꯕ ꯃꯣꯏꯒꯤꯗꯨꯗꯤꯅꯦ
ꯎꯝ
ꯑꯩꯈꯣꯏꯒꯤ ꯌꯨꯝ ꯑꯃꯒꯤ ꯁꯪꯒꯣꯏꯗꯒ ꯊꯝꯕꯒꯤ ꯋꯥꯅꯦꯃꯤ ꯈꯜꯂꯨꯔꯗꯤ ꯃꯈꯥꯒꯤ ꯀꯥꯡ ꯀꯥꯡꯒꯨꯗꯨꯗꯤ ꯅꯣꯡ ꯅꯣꯡ ꯐꯦꯟ ꯍꯥꯏꯖꯤꯟ ꯆꯣꯠꯂꯣꯏꯗ꯭ꯔꯣ
ꯑꯗꯨꯕꯨꯗꯤ ꯆꯣꯠꯀꯅꯤ
ꯑꯗꯨꯅꯤꯗ ꯍꯥꯏꯗꯤ ꯊꯥꯛ ꯃꯊꯣꯟ ꯑꯅꯤꯈꯛ ꯀꯥꯏꯔ ꯂꯣꯢꯔꯦ ꯅꯪ ꯃꯊꯣꯟ ꯑꯅꯤꯗꯨ ꯅꯪ ꯑꯩꯅ ꯑꯩꯅ ꯍꯥꯏꯕꯗꯤ ꯅꯣꯏꯒꯤ ꯍꯦꯛ ꯆꯪꯐꯝꯒꯤ ꯁꯨꯃꯥꯡꯒꯤ ꯅꯥꯀꯟꯒꯤ ꯄꯔꯦꯡ ꯂꯩꯕꯒꯤꯗꯣ
ꯑꯣ
ꯑꯗꯨ ꯇꯦꯝꯗꯣꯛꯑ ꯊꯥꯔꯣ ꯁꯦꯝꯃꯣ ꯍꯥꯏꯗꯤ ꯃꯣꯏꯒꯤ ꯃꯣꯏꯒꯤ ꯋꯥꯜꯗꯨꯒ ꯅꯛꯁꯤꯟꯅꯅ ꯁꯦꯝꯃꯒ ꯋꯥꯜ ꯃꯌꯥꯗꯨꯒ
ꯋꯥꯜ ꯃꯌꯥꯗꯨꯕꯨꯗꯤ ꯀꯩꯁꯨ ꯇꯧꯔꯣꯏꯅꯦ ꯍꯥꯏꯗꯤ ꯑꯩꯈꯣꯏ ꯖꯤꯡꯒ ꯈꯥꯒꯔꯦꯕ ꯂꯥꯏꯟ ꯑꯃ
ꯎꯝ ꯑꯗꯨꯗ ꯑꯗꯨꯗ ꯁꯦꯝꯃꯣ ꯑꯗꯨꯒ ꯍꯥꯏꯐꯦꯠ ꯅꯣꯏ ꯆꯪꯒꯦ ꯍꯥꯏ ꯆꯪꯕ ꯌꯥꯕꯩ ꯈꯤꯇꯪ ꯂꯩꯗꯅꯀꯣ ꯁꯦꯡꯗꯣꯛꯄꯁꯤꯗꯤ ꯌꯨꯝꯅꯤꯅ ꯃꯃꯥꯡꯅꯤꯅ ꯁꯦꯡꯗꯣꯛꯇ꯭ꯔꯗꯤ ꯅꯨꯡꯉꯥꯏꯇꯦꯗꯅ ꯑꯗꯨ ꯅꯥꯟꯅ ꯁꯦꯡꯗꯣꯛꯑ ꯅꯥꯟꯅ ꯂꯣꯏꯌꯨ ꯀꯩꯅꯣ ꯌꯦꯟ ꯁꯥꯡꯅ ꯂꯣꯏ ꯌꯥꯏ ꯀꯩꯅꯣ ꯌꯥꯝ ꯆꯥꯎꯗꯕꯤꯗ ꯑꯩꯈꯣꯏꯒꯤ
ꯌꯥꯏꯗ ꯍꯥꯟꯅ ꯑꯗꯨꯗ ꯊꯥꯃꯝꯕꯅꯤ ꯑꯗꯨꯢ ꯄꯔꯦꯡꯗꯨ ꯂꯣꯏ ꯂꯣꯏꯔꯝꯃꯦꯕ
ꯊꯈꯥꯏ ꯊꯈꯥꯏ ꯃꯨꯛꯀꯤ ꯆꯥꯥꯡ ꯇꯧꯔ
ꯍ ꯍꯣꯏ ꯑꯦꯅꯥꯔꯤꯖꯤꯁ ꯀ ꯌꯦꯡꯒꯣꯜ ꯑꯃ ꯂꯩꯗꯥꯏꯅꯦ ꯂꯄꯥ
ꯎ
ꯑꯗꯨ ꯑꯗꯨꯒꯤꯗ ꯄꯥꯛꯑꯗꯧ ꯊꯔꯝꯃꯦꯕ
ꯎꯝ
ꯑꯗꯨꯝ ꯐꯅꯥꯕꯨꯗꯤ ꯂꯣꯏꯔꯝꯃꯅꯤ ꯌꯦ ꯉꯥꯅꯨꯁꯦ
ꯑꯗꯨ ꯑꯗꯨꯃꯥꯏꯅ ꯂꯣꯏꯔꯣ ꯍꯥꯏꯗꯤ ꯊꯕꯛꯇꯣ ꯑꯩꯗꯤ ꯅꯣꯏꯁꯖ ꯇꯔꯁꯅ ꯊꯕꯛ ꯆꯠꯇꯅꯤꯅꯀꯣ ꯅꯪꯅ ꯇ ꯀ ꯊꯕꯤ ꯃ ꯃꯖꯤꯌꯥ ꯊ ꯊꯥꯛꯁ ꯀ
ꯀꯣꯃꯤꯅ ꯍꯥꯏꯗꯤꯛ ꯑꯗꯨꯃꯥꯏꯅ ꯇꯧꯔꯒ ꯑꯗꯨꯝ ꯇꯞ ꯇꯞꯅ ꯍꯥꯞꯄꯠꯂꯒ ꯂꯣꯏꯔꯦ
ꯍꯧꯒꯠꯂꯛꯑꯣ ꯑꯩ ꯑꯩꯅꯁꯦ ꯃꯊꯣꯟ ꯅꯪ ꯅꯨꯡꯉꯥꯏꯇ꯭ꯔꯒꯅ ꯑꯩ ꯁꯦꯝꯕ ꯂꯥꯛꯄꯤꯒꯅꯤꯅꯦ ꯁꯪꯕ ꯇꯣꯂꯥꯜꯂꯣ ꯑꯩ
ꯍꯗꯕꯨꯗꯤ ꯍꯄꯥ ꯑꯃ ꯂꯩꯔꯒꯦ ꯍꯞꯄꯥꯗꯨꯅ ꯑꯃꯨꯛ ꯀꯩꯅ
ꯑꯗꯨ ꯂ ꯂ ꯄ꯭ꯔꯣꯐꯤꯠꯇꯣ ꯀꯃꯥꯏꯅ ꯂꯩꯒꯦ ꯌꯦꯡꯉꯨ ꯍꯥꯏꯗꯤ ꯆꯥꯎꯕꯒꯤ ꯒꯣꯠꯇꯣ ꯍꯥꯏꯗꯤ ꯅꯪꯅꯪ ꯉꯅꯨ ꯂꯣꯏ ꯂꯣꯏ ꯗꯒꯤ ꯆꯥꯎꯕꯒ ꯌꯦꯂꯨꯕꯗꯒꯤ ꯆꯥꯎꯕꯗꯨ ꯀꯅꯥꯅ ꯍꯦꯟꯅ ꯅꯉꯣꯟꯗ ꯏꯟꯇꯔꯦꯁ ꯂꯩꯒꯦ ꯑꯃꯝꯇ ꯌꯦꯡꯉꯨꯕꯅꯦ ꯑꯩꯗꯤ ꯄ꯭ꯔꯤ ꯁꯦꯡꯅ ꯍꯥꯏꯕꯗꯗ ꯀꯔꯤ ꯍꯥꯏꯇꯥꯔꯦꯅꯦ ꯅꯪ ꯌꯦꯟ ꯂꯣꯏꯕꯗꯤ ꯁꯨꯃꯥꯡ ꯃꯥꯡꯗꯕꯅꯦ
ꯍꯥꯏꯗꯤ ꯉꯥꯅꯨꯒꯤꯗꯤ ꯑꯃꯨꯛ ꯃꯔꯨꯝ ꯀꯣꯛꯄ ꯌꯥꯗ ꯑꯃꯁꯨ ꯆꯥꯎꯕꯁꯨ ꯀꯨꯏꯅꯒ ꯆꯪꯁꯤꯜꯂꯦ ꯑꯗꯨꯗꯒꯤ ꯌꯦꯟꯗꯨꯗꯤ ꯆꯥꯎꯕꯗ ꯀꯨꯏꯅ ꯁꯨꯕ ꯆꯪꯗꯕꯅꯦꯕ
ꯎ ꯉꯥꯅꯨꯁꯤ ꯌꯥꯝꯗꯕꯗ ꯊꯥ ꯃꯉꯥ ꯐꯖꯅ ꯍꯥ ꯀꯥꯕꯩ ꯊꯥ ꯃꯉꯥ ꯑꯗꯨꯝ ꯆꯪꯉꯦꯕ
ꯅꯪꯅ ꯖꯦꯟ ꯑꯍꯥꯟꯕꯒꯤ ꯆꯥꯎꯈꯠꯂꯛꯄ ꯇꯥꯟꯖꯥꯗꯨꯅ ꯌꯦꯡꯕꯒꯤ ꯆꯠꯄ ꯉꯝꯕ ꯉꯝꯗꯕ ꯄꯨ ꯄꯨꯛꯀ ꯆꯠꯂꯒ ꯄꯨ ꯀꯨꯜ ꯀꯨ ꯂꯩꯕ ꯅ ꯕꯤꯠ ꯂꯩꯗꯣꯏ ꯂꯩꯕꯅꯦ ꯃꯌꯥꯝꯅ ꯑꯄꯤꯛꯉꯩ ꯃꯇꯝꯗ ꯃꯩ ꯈꯔ ꯊꯥꯟꯕꯤꯔ ꯂꯣꯏꯔꯦ
ꯑꯗꯨ ꯍꯧ ꯁꯦꯕꯥꯗꯨꯕꯨꯗꯤ ꯍꯩꯅꯤ
ꯄꯤꯛꯏꯉꯩ ꯃꯇꯝꯗ ꯎꯝ ꯄꯤꯛꯏꯉꯩ ꯃꯇꯝꯗ ꯃꯩ ꯈꯔ ꯊꯥꯟꯕꯤꯔꯛꯑꯣ ꯍꯥꯏꯗꯤ ꯌꯨꯝꯗ ꯂꯩꯕꯅꯤ ꯅꯪꯁꯨ ꯑꯇꯣꯞꯄ ꯊꯕꯛꯇꯣ ꯍꯥꯏꯗꯣꯛꯄ ꯅꯪꯗꯦꯗꯅ ꯑꯩꯈꯣꯏ ꯊꯕꯛꯁꯤꯗꯤ ꯑꯇꯣꯞꯄꯗꯤ ꯄꯩꯁꯥ ꯌꯨꯝꯗ ꯂꯩꯕꯅꯤꯅ ꯅꯣꯏꯗꯤ ꯌꯨꯝꯗꯒꯤ ꯁꯨꯝ ꯇꯥꯟꯅꯤ ꯌꯥꯏꯅ ꯑꯗꯨꯗꯤ ꯅ ꯅꯪꯒꯤ ꯑꯩꯈꯣꯏꯒꯤ ꯑ ꯇꯨꯔꯦꯟ ꯃꯆꯥ ꯑꯃꯁꯨ ꯂꯩꯔꯕꯅꯤꯅ ꯀꯅꯨꯡ ꯀꯔꯤ ꯍꯥꯏꯖ ꯃꯇꯝꯗ ꯅꯨꯡ ꯄ ꯄꯤꯖꯕ ꯃꯇꯝꯅꯤ ꯌꯥꯏ ꯀꯩꯅꯣ
ꯌꯥꯏ ꯀ ꯑ ꯑꯗꯨ ꯍꯧꯖꯤꯛ ꯏꯁꯤꯡ ꯆꯥꯎꯈ꯭ꯔꯅꯤꯗꯅ ꯏꯁꯤꯡ ꯆꯥꯎꯈ꯭ꯔꯀꯥꯟꯗ ꯑꯃꯨꯛ ꯀꯥꯡ ꯑꯩꯈꯣꯏ ꯆꯨꯝꯅꯒꯤ ꯀꯥꯡꯗꯣ ꯑꯗꯨ ꯉꯥꯛꯇ ꯑꯃꯨꯛ ꯂꯩꯔꯛꯀꯗꯣꯏꯅꯦꯕ ꯑꯃꯨꯛ ꯑꯗꯨ ꯅ ꯀꯥꯡꯕꯨ ꯅꯥꯄꯤꯗ ꯏꯁꯤꯡ ꯆꯥꯕ ꯂ ꯆꯦꯟꯊꯈ꯭ꯔꯅꯦꯕ ꯑꯗꯨꯒꯤ ꯑꯗꯩ ꯏꯁꯤꯡ ꯀꯍꯋ ꯏꯁꯤꯡꯗꯣ ꯄꯠꯂꯅꯤ ꯑꯗꯩ ꯄꯜꯂꯛꯄ ꯅꯥꯄꯤ ꯁꯤꯡꯕꯤꯕ ꯃꯄꯥꯟꯗ ꯍꯧꯕ ꯃꯌꯥꯝꯗꯣ ꯂꯣꯏ ꯄꯠꯂꯛꯑꯅꯤ ꯁꯤꯡ ꯍꯟꯅꯔꯛꯄꯗꯣ ꯄꯜꯂꯅꯤ ꯑꯗꯨ ꯑꯄꯠꯄ ꯃꯌꯥꯝꯗꯨꯅ ꯑꯃꯨꯛ ꯀꯥ ꯑꯣꯜꯂꯛꯑꯅꯤꯗꯅ ꯑꯗꯩ ꯀꯪ ꯉ ꯇꯧꯉꯔꯒ ꯄꯤꯛ ꯊꯟꯗꯣꯏꯅꯦꯕꯨꯛ ꯈꯪꯖꯦ
ꯑꯗꯨꯃꯥꯏꯅ ꯂꯣꯏꯌꯣ ꯑꯗꯨ ꯏꯐ ꯐꯕ ꯅꯪꯗꯤ ꯑꯝꯇ ꯂꯣꯏꯔ ꯌꯦꯡꯉꯨꯅꯦ ꯑꯩꯅ ꯈꯔ ꯆꯥꯎꯈꯠꯂꯛꯄ ꯇꯟꯖꯥꯗꯨꯗꯗꯤ ꯑꯩꯗꯤ ꯁꯦꯡꯅ ꯍꯥꯏꯔꯗ꯭ꯔ ꯀꯣꯏꯒꯤ ꯃꯆꯥꯛꯁꯤ ꯈꯤꯇꯪ ꯑꯗꯨꯝ ꯍꯥꯞꯄꯤꯀꯣ ꯍꯥꯟꯅ ꯆꯥꯈꯤꯕꯒꯤ ꯍꯩꯅꯔꯣꯏꯅꯀꯣ ꯈ ꯈ ꯇꯣꯠꯄꯗꯗꯤ ꯍꯥꯞꯇꯦ ꯃꯆꯥꯛ ꯊꯥꯛꯄ ꯂꯣꯏꯔꯦꯗꯅ ꯂꯣꯏꯔꯕꯗꯨ ꯃꯇꯨꯡꯗ ꯃꯊꯛꯇ ꯈ ꯆꯥꯏꯕ ꯑꯗꯨ ꯃꯉꯥꯏ ꯑꯗꯨꯃꯥꯏꯗ ꯑꯗꯨꯒꯤ ꯅꯨꯡꯉꯥꯏꯕꯗꯣ ꯑꯝꯇ ꯌꯦꯡꯉꯣ
ꯃꯔꯇ
ꯃꯔꯔꯨꯝ ꯆꯥꯒ ꯑꯗꯨ ꯃꯔꯨꯝ ꯆꯥꯒꯦꯁꯨ ꯅꯪꯅ ꯌꯦꯖꯟꯗꯣ ꯑꯍꯥꯥꯟꯕꯒꯤ ꯇꯔꯥ ꯂꯧꯔꯣ ꯋꯥꯔꯤ ꯃꯊꯪ ꯇꯣꯂꯣ ꯐꯥꯎ ꯃꯗꯪ ꯑꯃꯨꯛ ꯇꯔꯥ ꯑꯃꯨꯛ ꯂꯧꯔꯣ ꯑꯗꯨꯃꯥꯏꯅ ꯇꯧꯔꯕ
ꯌꯦꯡꯒꯣꯟꯜꯗꯣ ꯍꯥꯟꯅ ꯁꯥꯡꯉꯒꯦꯅ ꯌꯦꯡꯉꯣꯟ ꯁꯥꯗꯁꯨ ꯌꯥꯒꯦꯗ
ꯍꯣꯏ ꯌꯦꯡꯒꯣꯜ ꯁꯥꯛꯑꯣ ꯍꯒꯣꯟꯗꯣ ꯑꯩꯅ ꯑꯩꯅ ꯃꯦꯊꯠ ꯑꯂꯥꯏꯕꯗ ꯄꯩꯁꯥ ꯆꯪꯗꯕꯗ ꯑꯗꯨꯃꯥꯏꯅ ꯥꯎ ꯀꯩꯅꯣ ꯖꯤꯡꯒꯀꯗ ꯑꯩꯈꯣꯏ ꯁꯥꯟꯅꯗ ꯀꯨꯞꯄꯤꯗꯣ
ꯑꯩ ꯖꯤꯡꯒꯥ ꯖꯤꯡꯒꯥ ꯑꯃꯝꯇꯪ ꯇꯥꯎ ꯀꯨꯞꯁꯤꯟꯕꯤꯗꯣ
ꯖꯤꯡꯒ ꯃꯅꯥ ꯃꯔꯤ ꯂꯧꯔꯗꯤ ꯌꯥꯔꯦ ꯄ꯭ꯔꯣ
ꯍꯥꯏꯗꯤ ꯃꯔꯤꯒꯤꯗꯤ ꯀꯩꯅꯣ ꯇꯧꯕꯗꯅꯤꯗ ꯑꯩ ꯍꯥꯏꯥꯟꯅ
ꯑꯃꯅꯗꯤ ꯅꯪ ꯑꯃꯅꯗꯤ ꯋꯥꯅꯤꯌꯦ ꯑꯃꯅ ꯋꯥꯅꯤ ꯍꯥꯏꯗꯤ ꯃꯥꯒꯤ ꯂꯥꯏꯈꯟ ꯍꯥꯏꯕꯗ ꯈꯤꯇꯪ ꯊꯝꯕꯗꯤ ꯅꯨꯡꯉꯥꯏꯇꯦꯗꯅ
ꯄꯥꯛꯄꯗꯣ ꯐꯨꯠ ꯃꯔꯤꯃꯨꯛ ꯄꯥꯗꯤ ꯌꯥꯏꯅ
ꯐꯨꯠ ꯃꯔꯤ ꯎꯝ ꯐꯨꯠ ꯃꯔꯤꯐꯥꯎꯒꯤ ꯄꯥꯛꯈ ꯃꯔꯤꯐꯧ ꯆꯥꯎꯃꯟꯒ꯭ꯔ ꯍꯣ
ꯐꯨꯟ ꯃꯔꯤ ꯄꯥ ꯇꯔꯦꯠ ꯁꯥꯡꯕ ꯌꯦꯟ ꯐꯅꯅ ꯆꯪꯅꯦꯕ
ꯆꯟ ꯃꯅꯦ ꯑꯗꯨ ꯂꯅ ꯌꯥꯝꯅ ꯑꯍꯣꯡꯕ ꯋꯥ ꯋꯥꯒꯨꯝꯕ ꯀꯩ ꯃꯤꯅ ꯂꯪꯊꯣꯛꯄ ꯑꯣꯕ ꯂꯩꯗꯅꯀꯣ ꯍꯥꯏꯗꯤ ꯑꯗꯨ ꯅꯠꯇꯦ ꯄꯨꯩꯁꯥ ꯁꯥꯖꯜꯂꯛꯑꯣ ꯑꯗꯨꯣ ꯅꯪ ꯃꯨꯕꯤ ꯋꯥ ꯃꯔꯤ ꯃꯉꯥ ꯂꯧ ꯀꯣꯟꯅ ꯂꯦꯝꯅꯦ
ꯃꯈꯥꯗ ꯖ ꯖꯥꯂꯤ ꯍꯥꯞꯄꯗ ꯀꯟꯒꯗ꯭ꯔꯥ ꯈꯪꯗꯦ
ꯑꯦ ꯌꯥ ꯄꯗꯤ ꯦꯁꯅꯤ ꯀꯩꯩꯅꯣ ꯖꯂꯤ ꯍꯥ ꯄꯗꯤ ꯕꯦꯁꯅꯤ ꯀꯩꯅ
ꯈꯛ ꯌꯥꯝ ꯊꯨꯅ ꯌꯥꯝ ꯀꯨꯏꯅ ꯆꯠꯂꯨꯗ꯭ꯔꯁꯨꯅꯦ ꯑꯆꯧꯕ ꯑꯃ ꯂꯩꯗꯥꯅꯦ ꯆꯂꯤ ꯈꯔ ꯈꯔ ꯆꯥꯎꯕꯤ ꯑꯃ
ꯎꯝ ꯂꯩꯕꯅꯦ
ꯑꯗꯨ ꯇꯧꯔꯒ ꯍꯥꯞꯄꯗꯤ ꯃꯊꯤꯟ ꯃꯊꯤꯒ ꯀꯩꯔꯣ ꯁꯦꯡꯅꯔꯔꯣꯏꯗꯕ ꯄꯣꯠꯅꯦꯕ
ꯎꯝ ꯃꯈꯥꯗ ꯏꯟꯖꯟ ꯊꯝꯕꯤꯔꯑꯣꯕ ꯁꯨꯃꯥꯏꯅ ꯏꯟꯁꯤꯜꯂꯒ ꯇꯞꯅ ꯆꯤꯡ ꯆ ꯆꯤꯡꯊꯣꯛꯅꯕ
ꯎꯝ
ꯑꯗꯨꯗꯤ ꯃꯈꯥꯗꯨꯒ ꯅꯪ ꯃꯊꯛꯇꯒꯤ ꯐꯥꯏꯗꯔꯗꯤ ꯖꯂꯤ ꯊꯥꯔꯗꯤ ꯃꯊꯛꯇꯒꯤ ꯐꯥꯏꯗꯔꯑꯗꯤ
ꯈꯣꯏꯅꯦ ꯃꯈꯥꯒꯤꯗꯨꯅ ꯃꯈꯥꯗ ꯗꯨꯝ ꯃꯈꯥꯗ ꯊꯝꯗ꯭ꯔꯒꯁꯨ ꯑꯃꯃꯝꯗ ꯍꯥꯞꯄꯤꯔꯁꯨ ꯌꯥꯏꯅꯦ ꯃꯈꯥꯒꯤꯗꯤ ꯌꯥꯎꯅ ꯑꯩ ꯁꯦꯡꯇꯣꯛꯑꯝꯗꯥꯏꯗ ꯑꯗꯨꯝ ꯃꯊꯤꯗꯤꯕꯨ ꯄꯨꯔꯥ ꯀꯩꯅꯣꯒꯤ
ꯑꯁ ꯑꯃꯁꯨ ꯂꯣꯏꯍꯧꯋꯦ ꯄ꯭ꯌꯨ ꯌꯥꯝ ꯅꯥꯟꯅ
ꯎꯝ ꯗꯋꯥꯔ ꯆꯤꯡꯊꯣꯛꯄꯩ ꯇꯥꯏꯞꯇ ꯆꯤꯡꯊꯣꯛꯄ ꯌꯥꯏꯌꯦꯕ ꯀꯪꯕꯁꯨ ꯊꯨꯅꯤ ꯑꯗꯨꯗꯤ ꯅꯨꯡꯁꯥꯗꯗꯥ ꯍꯦꯛ ꯐꯨ ꯀꯩꯅꯣ ꯇꯧꯗꯣꯏꯅꯦꯕ
ꯄꯨꯗꯣꯏꯅꯦ ꯑꯗꯣ ꯅꯪꯅ ꯌꯥꯝꯅ ꯅꯨꯡꯉꯥꯏꯇ꯭ꯔꯒꯅꯀꯣ ꯍꯥꯥ ꯑꯃꯗꯤ ꯂꯩꯌꯦ ꯑꯥ ꯑꯩꯈꯣꯏꯒꯤ ꯇꯥꯍꯧꯋꯦ ꯎꯝ ꯑꯗꯨꯃꯥꯏꯅ ꯀꯩꯁꯨ ꯖꯦꯟꯗꯁꯨ ꯍꯣ ꯍꯣ ꯍꯣꯠꯄꯒꯤ ꯒꯣꯠꯇꯁꯨ ꯃꯣꯏ ꯅꯨꯡꯉꯥꯏꯖꯕꯀꯣ
ꯎꯝ
ꯃꯃꯥ ꯃꯊꯤꯗꯤ ꯁꯦꯡꯅꯗ꯭ꯔꯦ ꯍꯥꯏꯕ ꯀꯌꯥ ꯊꯣꯏꯅꯣ ꯑꯩ ꯁꯦꯡꯉꯁꯨ ꯀꯨꯏ ꯀꯨꯏ ꯂꯩꯔꯀꯥꯟꯗ ꯁꯦꯡꯉꯦ ꯁꯦꯡꯉꯦ ꯍꯥꯏꯌꯦꯕ ꯑꯗꯨ ꯃꯥ ꯑꯃꯨꯛ ꯃꯨꯠ ꯇꯥꯔꯛꯄ ꯈꯣꯠꯄꯗꯤ ꯃꯣꯏꯅ ꯈꯔ ꯈ ꯁꯦꯡꯕꯤ ꯍꯥꯏꯕ ꯍꯥꯏꯗꯤ ꯋꯥꯏꯁꯦ ꯐꯥꯖꯅ ꯕꯣꯔꯥ ꯄ꯭ꯂꯥꯁꯇꯤꯛꯀꯤ ꯕꯣꯔꯥꯁꯦ
ꯀꯛꯑꯒ ꯐꯖꯅ ꯍꯥꯞꯄꯦ ꯍꯥꯞꯄꯒ ꯈꯥꯇꯪ ꯋꯥꯡ ꯋꯥꯡꯅꯗꯤ ꯈꯥꯒꯠꯂꯦ ꯃꯣꯏꯅ ꯈꯣꯠꯂꯀꯥꯟꯗ ꯄꯥꯏꯊꯣꯛꯇꯅꯕ ꯍꯥꯏꯇꯥꯔꯦ
ꯎꯝ
ꯋꯥꯏꯁꯦ ꯐꯤꯈꯥꯏ ꯐꯤꯈꯥꯏ ꯅꯠꯇꯦꯗꯥ ꯏꯟꯆꯤ ꯑꯅꯤ ꯏꯟꯆꯤ ꯑꯅꯤ ꯃꯈꯥꯏ ꯑꯍꯨꯝ ꯃꯨꯛꯀꯤ ꯄꯥꯛꯅ ꯄꯥꯛꯅ ꯊꯥꯏꯌꯦ
ꯑꯣ
ꯑꯗꯨꯃꯥꯏꯅ ꯇꯧꯔꯒ ꯌꯦꯟꯗꯁꯨ ꯃꯃꯣꯟ ꯀꯨꯟꯖꯕꯁꯨ ꯅꯨꯡꯉꯥꯏꯗꯅ
ꯑꯗꯨꯃꯥꯏꯅ ꯇꯧꯍꯧꯋꯦ ꯅꯍꯥꯟ ꯅꯍ ꯑꯗꯨꯁꯨ ꯑꯗꯨꯁꯨ ꯐꯖꯅ ꯁꯥꯔꯒ ꯃꯣꯏꯒꯤꯗꯤ ꯖꯣꯠꯅ ꯇꯧꯔꯒ ꯁꯥꯕꯅꯤ ꯖꯣꯠꯅ ꯍꯥꯏꯗꯤ ꯃꯥ ꯍꯥꯟꯅ ꯎꯆꯦꯛ ꯃꯆꯥ ꯂꯣꯏꯔꯝꯕꯅꯦꯕ
ꯑꯗꯨꯗꯥꯃꯨꯛ ꯀꯣꯏꯂꯔ ꯉꯥꯛꯇꯥ ꯍꯞꯄꯥꯛꯑꯣ
ꯌꯥꯏꯗ ꯍꯥꯏꯗꯤ ꯃꯥꯈꯥꯗ ꯇꯧꯔꯥ ꯇꯧꯔꯒꯥ ꯃꯥꯏ ꯈꯣꯠꯆꯔꯒꯗꯨꯝ ꯃꯊꯤꯗꯨ ꯇꯣꯜꯍꯟꯕꯩ ꯋꯥꯅꯤꯗꯥ ꯃꯥꯏ
ꯎꯝ ꯑꯗꯨ ꯅꯪꯅ ꯑꯗꯨꯅ ꯑꯃꯨꯛ ꯍꯥꯔꯁꯨ ꯑꯣꯏꯖꯩꯗꯅ
ꯎꯝ ꯍꯥꯏꯗꯤ ꯃꯊꯤꯁꯨ ꯁꯨꯝ ꯀꯪꯍꯜꯂ ꯀꯪꯍꯜꯂ ꯀꯪꯍꯜꯂ ꯀꯪꯍꯜꯂ ꯁꯦꯝꯕꯒꯤ ꯋꯥꯅꯦꯕ
ꯎꯝ ꯍꯥꯔꯁꯨ ꯑꯣꯏꯔꯦ ꯂꯣꯏ ꯌꯥꯔꯦ ꯀꯩꯅꯣ ꯑꯩ ꯑꯗꯨꯃꯥꯏꯅꯕꯨ ꯂꯣꯏꯔꯁꯤꯔꯥ ꯈꯟꯖꯤꯜꯂꯕꯅꯤꯗ ꯑꯩ ꯑꯩꯒꯤꯗꯅ ꯃꯆꯥꯛꯁꯦ ꯋꯥꯕ ꯍꯥꯏꯗꯤ ꯑꯂꯩꯕ ꯈꯛꯇ ꯑꯣꯏꯅꯥ ꯇꯥꯗꯣꯔꯤꯕ ꯃꯆꯥꯛꯁꯦ ꯑꯩꯗꯤ ꯈꯥꯎꯐꯝꯁꯨ ꯂꯩꯇꯦ ꯀꯔꯤꯅꯣ ꯒꯌ꯭ꯥꯟꯃꯦꯟ ꯇꯥꯗꯔꯕꯥ
ꯁꯤꯗ ꯂꯥꯛꯑ ꯈꯥꯎꯕ ꯏꯖꯠ ꯃꯥꯡꯕꯅꯤ
ꯑꯁ ꯑꯩꯗꯤ ꯉꯣ ꯅꯣꯡꯃ ꯁꯤꯗꯥ ꯑꯥ ꯗꯦꯟꯇꯦꯜ ꯇꯕꯒꯤ ꯑꯩ ꯑꯩ ꯑꯩꯒꯤ ꯏꯔꯛ ꯈꯨꯟꯕꯤꯅꯔꯤ ꯃꯤꯅꯦꯀꯪꯗ
ꯗꯦꯟꯠꯦꯜ